ꯎꯝ
ꯇꯁ
ꯇꯥꯕ꯭ꯔꯣ
ꯍꯣꯏ
ꯑꯩ ꯐꯣꯟ ꯐꯖꯅ ꯇꯧꯍꯦ ꯇꯥꯕ꯭ꯔꯣ
ꯍꯣꯏ
ꯀꯔꯤ ꯀꯔꯤꯅꯣ ꯅꯊꯟꯇ ꯉꯥꯡꯉꯒ ꯂꯩꯔꯤꯅꯦ
ꯊꯗ ꯅꯠꯇꯦ ꯋꯥꯔꯤ ꯀꯟꯅ ꯁꯥꯟꯅꯕꯒꯤ ꯑꯩ ꯌꯥꯝ ꯋꯥꯔꯦ ꯃꯤꯅꯠꯅꯤ ꯀꯩꯅꯣ ꯐꯖꯅ ꯇꯥꯔꯦ ꯑꯗꯨꯃꯥꯏꯅ ꯍꯥꯏꯌꯦ ꯑꯩꯗꯤ ꯌꯥꯝ ꯀꯟꯅ ꯆꯥꯕꯅ ꯈꯪꯉꯦ
ꯎꯝ ꯑꯗꯨꯝ ꯌꯥꯏꯗ ꯅꯣꯔꯃꯦꯜꯗꯃꯦꯜ ꯅꯣꯔꯃꯦꯜꯅꯤꯗ
ꯔꯃꯤꯣꯗꯤ ꯌꯥꯌꯦ
ꯎꯝ ꯌꯥꯝ ꯀꯟꯅꯁꯨ ꯍꯥꯏꯗꯦ ꯌꯥꯝ ꯇꯞꯅꯁꯨ ꯍꯥꯏꯗꯦ ꯅꯣꯔꯃꯦꯜꯅꯤ ꯍꯥꯏꯕꯅꯤꯗ
ꯅꯔꯃꯦꯜꯅꯤ ꯍꯥꯏꯕꯅꯦꯗꯔꯣ
ꯃꯤꯦꯗꯤꯌꯝ ꯍꯥꯏꯕ ꯀꯟꯕꯁꯨ ꯅꯠꯇꯦ ꯇꯞꯄꯁꯨ ꯅꯠꯇꯦ ꯃꯣꯗꯔꯦꯠꯅꯤ ꯑ ꯇꯥꯕ꯭ꯔꯥ
ꯍꯣꯏ
ꯑꯣ ꯅꯪ ꯌꯥꯝ ꯃꯨꯠ ꯂꯩꯇꯕ ꯃꯥꯜꯂꯦꯗ ꯅꯍꯥꯟ ꯃꯈꯩ ꯅꯍꯥꯟꯈꯩ ꯍꯦꯛ ꯈꯔ ꯇꯣꯉꯥꯜꯂꯤꯅꯦ
ꯅꯠꯇꯦ ꯑꯩꯅ ꯍꯣꯔꯤ ꯀꯩꯅꯣ ꯉꯥꯡꯕ ꯇꯧꯔꯗꯤ ꯅꯣꯏꯁꯨ ꯇꯧꯀꯔ ꯀꯔꯤꯒꯦꯅꯣ
ꯍꯥ
ꯋꯥ ꯉꯥꯡꯕ ꯍꯩꯗ꯭ꯔꯕꯣ
ꯌꯥꯝ ꯍꯩꯇꯦ
ꯉꯁꯥꯏꯗꯤ ꯌꯥꯝ ꯉꯥꯡꯈ꯭ꯔꯦ ꯑꯩ ꯋꯥꯔꯦ
ꯎꯝ ꯎꯝ ꯎꯝ ꯑꯩꯅ ꯈꯟꯕꯗꯤ ꯆꯥꯛꯇꯨ ꯇꯁꯦꯡꯅ ꯆꯥꯗꯕꯒꯤꯔꯅ ꯑꯗꯨꯝ ꯈꯟꯕ ꯌꯥꯝ ꯋꯥꯅ ꯑꯗꯨꯝ ꯌꯥꯝ ꯋꯥꯕꯒꯨꯝ ꯇꯧꯕ ꯑꯗꯨꯒꯤꯅꯤꯗꯣ
ꯀꯔꯤꯒꯤꯅꯣ ꯄꯅꯣ ꯆꯥ ꯇꯥꯖꯦ ꯍꯥꯏꯔ ꯍꯥꯏꯕꯒ
ꯍꯧꯖꯤꯛ ꯍꯧꯖꯤꯛꯐꯥꯎ ꯆꯥꯛ ꯆꯥꯗ꯭ꯔꯒ ꯂꯩꯕꯁꯦ ꯌꯥꯝ ꯀꯜꯂꯤ
ꯎꯝ ꯄꯨꯡ ꯀꯌꯥ ꯇꯥꯔ ꯑꯣ ꯉꯁꯤꯕꯨꯗꯤ ꯉꯁꯤꯒꯤꯗꯤ ꯆꯥꯗꯦꯀꯣ ꯑꯗꯣ ꯉꯔꯥꯡ ꯉꯔꯥꯡ ꯅꯨꯡꯗꯥꯡ ꯄꯨꯡ ꯇꯔꯦꯠꯅꯠꯇꯦ ꯅꯥꯏ ꯑꯗꯨ ꯋꯥꯔ ꯆꯥꯕꯅꯦ ꯅꯨꯡꯁꯤꯒꯤꯗꯤ ꯆꯥꯗꯦ
ꯅꯪꯒꯤꯁꯦ ꯄꯨꯔꯥ ꯋꯥꯊꯤꯅꯤꯅꯦ
ꯑꯣꯊꯤꯗꯗꯤ ꯑꯁꯦꯡꯕ ꯅꯠꯇ꯭ꯔꯣ ꯑꯩ ꯍꯥꯏꯁꯦ ꯅꯪ ꯉꯁꯤ ꯋꯥ ꯅꯠꯇꯦ ꯆꯥꯛ ꯆꯥꯔꯕꯣ ꯀ ꯉꯁꯤꯗꯤ
ꯑꯣ ꯍꯣ ꯆꯥꯗ꯭ꯔꯤ ꯑꯩꯁꯨ ꯁꯤꯒꯤꯗꯤ ꯆꯥꯗꯦ
ꯕꯣ ꯌꯦꯡꯗꯣꯏꯔꯣ ꯅꯣꯏ
ꯎꯝ ꯌꯦꯡꯉ
ꯀꯔꯤꯒꯤ
ꯎꯝ ꯇꯨꯝꯕ ꯃꯇꯝ ꯂꯩꯔꯣꯏꯅꯦ ꯍꯧꯖꯤꯛꯐꯥꯎ ꯌꯦꯡꯉꯨꯗꯗꯤ ꯀꯔꯝ ꯀꯥꯟꯗ ꯇꯨꯝꯗꯣꯏꯕ
ꯑꯣ
ꯅꯪꯗꯤ ꯌꯦꯡꯒꯗ꯭ꯔꯣ
ꯍꯅꯤꯡꯉꯥꯏ ꯂꯩꯇꯦ ꯀꯨꯀꯔꯗ ꯌꯦꯡꯉꯣ ꯍꯥꯏꯕ꯭ꯔꯣ ꯀꯨꯀꯔꯗ
ꯐꯣꯟ ꯐꯣꯟꯗ ꯌꯦꯡꯕ ꯌꯥꯏꯅ
ꯅꯪꯒꯤꯁꯦ ꯁꯛ ꯇꯁꯦꯡꯅ ꯆꯗ ꯁꯛ ꯂꯥꯝꯕꯒꯤ ꯀꯨꯀꯔꯒꯤ ꯋꯥꯈꯜ ꯉꯥꯛꯇ ꯈꯟꯕ ꯃꯥꯜꯂꯦꯗ
ꯐꯣꯟꯗ ꯌꯦꯡꯕ ꯌꯥꯏꯀꯣ ꯑꯦꯞꯁ ꯀꯩꯀꯥ ꯂꯣꯏꯅꯃꯛ ꯂꯩ ꯑꯗꯣ ꯅꯦꯠꯇꯣ ꯌꯥꯝ ꯆꯞꯄꯦ ꯑꯩꯒꯤꯗꯤ ꯑꯗꯨꯒꯤ ꯌꯥꯗꯦ ꯌꯥꯅꯤꯡꯉꯁꯨ ꯎꯄꯥꯏ ꯂꯩꯇꯦ
ꯑꯣ ꯐꯛꯂꯥꯡꯗ ꯑꯣꯏꯅ ꯌꯦꯡꯈ꯭ꯔꯣ ꯑꯗꯨꯗꯤ ꯐꯣꯟꯗ ꯌꯦꯡꯉꯤ ꯌꯥꯗꯗꯤ
ꯑꯣ ꯃꯦꯁꯤ ꯃꯦꯁꯤꯒ ꯀꯩꯅꯣ ꯔꯣꯅꯥꯜꯕꯣꯒꯤ ꯄꯤꯛꯆꯔ ꯏꯔꯒ ꯌꯦꯡꯉꯨ ꯍꯥꯏꯔꯣ
ꯎꯝ
ꯑꯣ ꯍꯣꯏ ꯇꯧꯦ
ꯋꯥꯈꯟꯗ ꯋꯥꯈꯟꯗ ꯌꯦꯡꯈ꯭ꯔꯣ
ꯍꯣꯏ ꯍꯣꯏ ꯍꯣꯏ ꯑꯗꯨ ꯐꯛ ꯂꯥꯡꯅ ꯑꯣꯏꯗ꯭ꯔꯁꯨ ꯌꯥꯔꯦ
ꯎꯝ ꯐꯖꯅ ꯊꯨꯝ ꯊꯥꯔꯒ ꯃꯪꯗꯁꯨꯨꯝ ꯃꯪꯕ ꯌꯥꯏ
ꯉꯁꯤꯁꯦ ꯀꯅꯥ ꯀꯅꯥ ꯂꯩꯕ꯭ꯔꯣ ꯄꯨꯡ ꯑꯅꯤꯗ ꯂꯩꯕꯗꯣ ꯅꯣꯔꯋꯦꯒ ꯐ꯭ꯔꯥꯟꯁ ꯕ꯭ꯔꯥꯖꯤꯜ ꯈꯪꯗꯦ
ꯕ꯭ꯔꯥꯖꯤꯜꯒ ꯅꯣꯋꯦ ꯍꯥꯏꯕ ꯃꯥꯂꯦ ꯑꯗꯨꯕꯨ ꯐ꯭ꯔꯥꯟꯁꯀ ꯐ꯭ꯔꯥꯟꯁꯀ ꯀꯔꯤꯅꯣ ꯑꯃꯁꯨ ꯂꯩ ꯍꯥꯏꯕꯅꯤ
ꯑ
ꯐ꯭ꯔꯥꯟꯁꯀ ꯀꯅꯥꯅꯣꯅꯤ ꯀꯥꯎꯔꯤꯅꯦ ꯎꯝ ꯑꯩꯗꯤ ꯑꯩꯒꯤ ꯇꯤꯝ ꯁꯥꯟꯅꯗꯕꯅꯤꯅ ꯑꯗꯨꯝ ꯌꯦꯡꯅꯤꯡꯗ꯭ꯔꯦ
ꯏꯅꯤꯡꯗ꯭ꯔꯦ
ꯈꯔ ꯉꯟꯅ ꯁꯥꯟꯅꯔꯗꯤ ꯌꯦꯡꯕ ꯌꯥꯕ ꯑꯗꯨꯕꯨ ꯃꯤꯡꯗꯨ ꯌꯥꯗꯦꯅꯦ
ꯎꯝ
ꯇꯥꯏꯃꯤꯡ ꯊꯤꯉꯁꯨ ꯑꯩꯒꯤ ꯇꯤꯝ ꯁꯥꯟꯅꯔꯗꯤ ꯑꯗꯨꯝ ꯑꯦꯍ ꯀꯗꯥꯏꯗꯤ ꯇꯨꯝꯕꯒꯤꯅꯣꯍꯦ ꯁꯨ ꯇꯨꯝ ꯇꯨꯝ ꯑꯣꯏꯍꯦ ꯍꯧꯖꯤꯛ ꯆꯣꯡ ꯆꯣꯉꯒ ꯂꯩꯔꯅꯤ
ꯑꯣ
ꯆꯦꯟ ꯆꯣꯡꯈ꯭ꯔꯒ ꯑꯗꯨꯝ ꯌꯥꯝ ꯇꯨꯝꯅꯤꯡꯗꯕꯒꯤ ꯇꯥꯏꯞꯇ ꯑꯗꯨꯝ ꯂꯩꯈ꯭ꯔꯅꯤ ꯅꯪꯗꯤ ꯀꯔꯝꯕ ꯇꯤꯝꯗ ꯁꯄꯣꯔꯠ ꯇꯧꯕ꯭ꯔꯣ
ꯏꯣ ꯏꯌꯥ
ꯀꯩꯅꯤꯅꯣ ꯇꯨ ꯀꯔꯤ ꯕꯤꯂꯤꯌꯟꯁ ꯄꯣꯄꯨꯂꯦꯁꯟ ꯑꯣꯏꯔꯒ ꯐꯨꯠꯕꯣꯜ ꯇꯤꯝ ꯑꯃꯐꯥꯎ ꯄꯨꯊꯣꯛꯄ ꯉꯝꯗꯕ ꯏꯟꯗꯤꯌꯥꯗ
ꯑꯩ ꯆꯪꯒꯦ
ꯅꯪ ꯆꯪꯒꯦ
ꯍꯣꯏ
ꯃꯊꯟꯗ ꯁꯅꯒꯦ ꯍꯥꯏꯔꯛ
ꯅꯪ ꯅꯪꯒ
ꯑꯣ ꯑꯩ ꯀꯤꯄꯔ ꯂꯦꯞꯄꯒꯦ ꯑꯗꯨꯏꯗꯤ ꯅꯪ ꯑꯗꯨꯝ ꯑꯩ ꯀꯤꯄꯔ ꯂꯦꯞꯂꯒꯦꯕ
ꯏꯁꯇ꯭ꯔꯥꯏꯀꯔꯁꯨ ꯀꯩꯅꯣ ꯗꯤꯐꯦꯟꯗꯔꯁꯨ ꯑꯗꯨꯝ ꯑꯣꯏꯔꯒꯦ ꯑꯗꯨꯗꯤ
ꯅꯪꯅ ꯏꯁꯇ꯭ꯔꯥꯏꯀꯔꯁꯨ ꯑꯣꯏꯕ ꯗꯤꯐꯦꯟꯗꯔꯁꯨ ꯑꯣꯏꯕ
ꯍꯣꯏ ꯍꯣꯏ ꯍꯣꯏ
ꯑ
ꯅꯪ ꯅꯪꯅ ꯁꯐꯇꯤꯁꯨ ꯑꯗꯨꯒ ꯀꯤꯞꯄꯔꯁꯨ
ꯎꯝ ꯀꯦꯞꯇꯦꯟꯗꯤ ꯀꯅꯥ ꯄꯨꯅꯤ ꯑꯗꯨꯗꯤ
ꯑꯩꯅ ꯍꯦꯟꯕꯒꯤꯀꯣ ꯍꯩꯕꯗꯣ ꯑꯩ ꯑꯣꯏꯔꯝꯒꯅꯤꯌꯦ ꯈꯪꯗꯦ ꯅꯪ ꯄꯥꯝꯁ ꯅꯪ ꯑꯗꯨꯝ ꯇꯧꯑꯣ ꯀꯩꯁꯨ ꯀꯥꯏꯗꯦ ꯅ ꯀꯨꯔꯤꯁꯨ ꯈꯟꯗꯦ
ꯀꯦꯞꯇꯦꯟ ꯄꯨꯅꯤꯡꯗꯦ ꯍꯣꯔꯦꯟ ꯉꯝꯗ꯭ꯔꯒ ꯍꯥꯏꯗꯤ ꯑꯩꯒꯤ ꯃꯥꯏꯗꯣ ꯑꯩꯗꯣ ꯏꯀꯥꯏꯒꯅꯦꯕ ꯃꯥꯏꯊꯤꯔꯗꯤ
ꯀꯔꯤꯒꯤꯅꯣ ꯀꯝꯄꯜꯁꯔꯤ ꯉꯝꯃꯅꯤ ꯑꯩ ꯂꯩꯔꯤꯁꯤꯗꯤ ꯇꯣꯞ ꯏꯁꯀꯣꯔꯔꯅꯤ ꯑꯩꯗꯤ
ꯑꯣꯀꯦ ꯑꯗꯨꯅꯦ ꯅꯪꯅ ꯀꯦꯞꯇꯦꯟ ꯄꯨꯈ꯭ꯔꯣꯕ ꯅꯪ ꯌꯥꯝ ꯀꯟꯐꯤꯗꯦꯟ ꯂꯩꯌꯦꯕ ꯑꯩꯗꯤ ꯀꯟꯐꯤꯗꯦꯟ ꯀꯌꯥ ꯂꯩꯇꯦ
ꯊꯥꯖꯕ ꯌꯥꯗ꯭ꯔꯕꯣꯅ ꯅꯨꯡꯊꯜꯗ
ꯎ ꯑꯩꯗꯤ ꯍꯣꯏ ꯌꯥꯝꯅ ꯍꯩꯕꯁꯨ ꯅꯠꯇꯕꯅꯤꯅ ꯀꯤꯞꯄꯔꯗꯣ ꯑꯗꯨꯝ ꯂꯦꯞꯄꯒꯦꯅ
ꯑꯩ ꯑꯗꯨꯝ ꯌꯦꯡꯕꯅꯦ ꯅꯪꯒꯤ ꯄ꯭ꯂꯦ ꯃꯌꯥꯝꯗꯣ
ꯑꯗꯨꯁꯨ ꯀꯅꯥꯅ ꯃꯦꯁꯤ ꯃꯤꯁꯤꯅ ꯃꯤꯁꯤꯒꯤ ꯄꯣꯜꯗꯣ ꯑꯩꯅ ꯊꯤꯡꯕ ꯉꯝꯗ꯭ꯔꯗꯤꯦ
ꯦꯁꯤ ꯀꯔꯤ ꯍꯥꯏꯕ
ꯃꯦꯁꯤꯒꯤ ꯃꯤꯦꯁꯤꯅ ꯀꯧꯔꯛꯄ ꯕꯣꯜꯗꯣ ꯑꯩꯅ ꯐꯥꯕ ꯉꯝꯔꯛꯇ꯭ꯔꯗꯤ ꯑꯩ ꯃꯃ ꯑꯣꯏ ꯑꯩꯗꯤ ꯍꯥꯏꯕ ꯉꯝꯗꯦ
ꯀꯣ
ꯑꯥ
ꯑꯗꯨ ꯀꯩꯅꯣ ꯏꯆꯝ ꯆꯝꯕ ꯀꯩꯅꯣ ꯍꯥꯏꯁꯦ ꯏꯁꯀꯣꯔꯕꯨꯗꯤ ꯑꯩ ꯗꯤꯐꯦꯟꯁ ꯇꯧꯔꯨꯁꯤꯗꯤ ꯀꯩꯅꯣ
ꯑꯣ ꯑꯗꯨꯅ ꯈꯪꯅꯦ ꯑꯗꯨꯅ ꯍꯣꯏ ꯑꯗꯨꯅ ꯑꯗꯨ ꯑꯣꯏꯔꯦ ꯀꯦꯞꯇꯦꯟꯗꯤ ꯑꯩ ꯄꯨꯕ ꯉꯝꯗꯦ
ꯍꯣꯏ ꯀꯦꯇꯦꯟ ꯀꯦꯇꯦꯟ ꯇꯧꯔꯨꯁꯤ ꯑꯗꯨꯗꯤ
ꯎꯝ
ꯀꯦꯞꯇꯦꯟꯒꯤ ꯀꯦꯞꯇꯦꯟꯁꯤ ꯃꯄꯥꯟꯗ ꯁꯞꯕꯁꯤꯇꯗ ꯄꯤꯔꯁꯦ
ꯅꯪꯅꯦ ꯆꯁꯤ ꯀꯦꯞꯇꯦꯟꯒꯤ ꯄꯦꯖꯇꯣ ꯃꯣꯏ ꯃꯥꯒꯤ ꯀꯩꯅꯣꯗ ꯃꯁꯜꯗ ꯍꯥꯞꯄꯗꯣ
ꯑꯥ
ꯑꯗꯨꯒ ꯒꯣ ꯄꯣꯁꯇꯣ ꯍꯥꯞꯄꯁ
ꯕꯥꯔ ꯃꯊꯛꯀꯤ ꯕꯥꯔꯗꯣ ꯎꯝ
ꯌꯥꯏ
ꯌꯥꯏꯌꯦ ꯑꯗꯨꯁꯨ
ꯑꯗꯨꯝ ꯇꯧꯅꯕꯅꯦ ꯑꯩꯈꯣꯏꯗꯤ
ꯑ
ꯅꯣꯏꯅꯦ ꯁꯨꯃꯥꯏꯅ ꯇꯧꯗ꯭ꯔꯣ
ꯅꯣꯏ ꯀꯥꯏꯗ ꯑꯩꯈꯣꯏ ꯏꯟꯗꯤꯌꯥꯅꯤꯅꯦ ꯅꯣꯏ ꯍꯥꯏꯒꯗꯨꯅꯦ
ꯅꯣꯏ ꯍꯥꯏꯗꯤ ꯀ꯭ꯂꯕ ꯀ꯭ꯂꯕ ꯂꯩꯗꯅ ꯅꯪꯒꯤ ꯀ꯭ꯂꯕ ꯍꯥꯏꯕꯅꯤꯅ
ꯑꯩꯈꯣꯏꯗꯤ ꯊꯧꯅꯗꯦꯍꯦ ꯑꯗꯨꯒꯨꯝꯕꯗꯤ ꯃꯁꯤꯅ ꯑꯍꯥꯟꯕꯅꯤ
ꯈꯔ ꯖꯨꯅꯤꯌꯔ ꯑꯣꯏꯕ ꯃꯥꯜꯂꯦ ꯑꯗꯨꯗꯤꯀꯣ
ꯎꯝ ꯈꯔꯖꯨꯅꯤ ꯑꯣꯏꯔꯦ
ꯍꯣꯏ ꯍꯣꯏ ꯍꯣꯏ ꯑꯗꯨ ꯑꯣꯏꯕꯒꯤ ꯈꯪꯅꯕꯒꯤꯅꯦ ꯀꯩꯁꯨ ꯀꯥꯏꯗꯦ
ꯀꯥꯏꯅꯦ
ꯈꯪꯗꯕꯤꯒꯤꯗꯣ ꯅꯪꯅ ꯉꯥꯛꯄꯤꯔꯣ
ꯍꯣꯏ ꯀꯌꯥꯝ ꯈꯗꯅꯨꯁꯦ ꯅꯆꯦ ꯑꯩ ꯂꯩꯔꯤꯁꯤꯗꯤ ꯀꯩꯅꯣ
ꯑꫭ ꯑ ꯅꯃꯥꯟꯅꯕꯤꯁꯤꯡꯅꯤ ꯇꯨꯝꯈ꯭ꯔꯕꯣ
ꯇꯨꯝꯗ꯭ꯔꯤꯌꯦ ꯑꯃꯗꯤꯗꯤ ꯀꯩꯅꯣ
ꯆꯠꯈ꯭ꯔꯦ ꯍꯌꯦꯡ ꯑꯩ ꯉꯁꯤ ꯀꯩꯅꯣ ꯋꯤꯗꯤꯡ ꯑꯃ ꯂꯩꯕꯀꯣ
ꯑ
ꯃꯃꯥꯟꯅꯕꯤꯒꯤ ꯑꯗꯨ ꯆꯠꯈ꯭ꯔꯦ ꯃꯥꯅ ꯚꯤꯗꯤꯑꯣ ꯌꯦꯡꯒꯜꯂꯛꯑꯦ
ꯑ ꯍ ꯃꯥꯅ ꯌꯦꯡꯉꯤꯗꯣ ꯀꯔꯤ ꯌꯦꯡꯕ꯭ꯔꯣ
ꯑꯦꯠꯁ ꯅꯪ ꯌꯥꯝ ꯈꯪꯅꯤꯡꯕ꯭ꯔꯣ
ꯎꯝ ꯎꯝ ꯍꯧꯖꯤꯛ ꯌꯥꯝ ꯊꯦꯡꯉꯤꯗꯅ
ꯃꯥꯁꯦ ꯐꯦꯁꯕꯨꯛꯗ ꯣꯅ ꯗꯣꯟ ꯑꯊꯥ ꯗꯥꯝꯒꯤ ꯚꯗꯤꯑꯣ ꯌꯦꯡꯉꯦ
ꯎꯝ ꯌꯥꯔꯦ ꯌꯥꯔꯦ ꯈꯪꯉꯦ ꯈꯪꯉꯗꯤ ꯌꯥꯔꯦ
ꯍꯣꯏ ꯍꯣꯏ ꯈꯪꯗꯦ ꯇꯧꯑꯁꯦ ꯑꯗꯨꯗꯤ
ꯍꯣꯏ ꯊꯦꯡꯅ ꯌꯦꯡꯕꯗꯨꯗ ꯑꯩꯁꯨ ꯀꯔꯤ ꯌꯦꯡꯕ꯭ꯔꯣ ꯈꯪꯅꯤꯡꯕ
ꯌꯥꯝ ꯊꯦꯡꯕꯗꯤ ꯅꯠꯇꯦꯗ
ꯎꯝ ꯊꯦꯡꯈ꯭ꯔꯦꯍꯦ ꯍꯧꯖꯤꯛꯇꯤ
ꯆꯔꯦ ꯑꯩꯈꯣꯏꯗꯤ ꯃꯣꯏꯁꯨ ꯊꯕꯛ ꯆꯠꯄꯒꯤꯦꯀꯣ
ꯎꯝ
ꯁꯚꯦꯟ ꯊꯥꯔꯇꯤꯗ ꯑꯗꯨꯝ ꯍꯜꯂꯛꯑꯦ ꯑꯗꯨ ꯁꯕ ꯐꯤ ꯁꯨꯕ ꯀꯩꯅꯣ ꯆꯥꯛ ꯊꯣꯡꯕ ꯇꯧꯔꯅꯤ ꯑꯗꯨꯒ ꯄꯨꯡ ꯅꯥꯏꯟ ꯊꯥꯔꯇꯤ ꯅꯥꯏꯟꯗ ꯑꯗꯨꯝ ꯆꯞ ꯆꯥꯕꯅꯦꯕ ꯆꯥꯛ ꯆꯥꯕ ꯂꯣꯏꯔꯒ ꯉꯥꯏꯍꯥꯛ ꯄꯣꯊꯥꯔꯅꯤ ꯑꯗꯨꯒꯝ ꯇꯨꯝꯃꯦ
ꯎꯝ ꯎꯝ
ꯅꯣꯏꯗꯤ ꯅꯪ ꯔꯦꯟꯅꯔꯣ
ꯎꯝ ꯚꯔ ꯑꯗꯨꯅꯤ
ꯑꯣ
ꯇꯨꯝꯅꯤꯡꯈ꯭ꯔꯦꯅꯦ ꯅꯪꯁꯦ
ꯇꯨꯝꯉꯗ
ꯁꯤꯒꯤꯗꯃꯛꯗꯤ ꯇꯨꯝꯅꯤꯡꯗꯦ
ꯎꯝ ꯇꯨꯡꯅꯤꯡ ꯃꯔꯔꯣꯏ
ꯍꯣꯏ ꯀꯩꯅꯣ ꯇꯅꯤ ꯁꯨ ꯃꯦ ꯃꯦꯠꯆꯦꯁꯀꯤ ꯏꯁꯇꯤꯛ ꯑꯃ ꯂꯩꯕꯗꯣ ꯃꯈꯦꯠ ꯍꯥꯏꯕꯗꯣ